ꯍꯜꯂꯣ ꯍꯜꯂꯣ
ꯑꯣ ꯇꯥꯔꯦ ꯇꯥꯔꯦ ꯀꯔꯝ ꯀꯔꯝ ꯇꯧꯔꯤꯒꯦ
ꯃꯨꯉꯥꯔꯤꯌꯦ
ꯍꯧꯖꯤꯛꯀꯥꯟꯁꯤꯕꯨ ꯁꯥꯟꯅꯁꯤ ꯁꯥꯒꯠꯂꯛꯄꯅꯦ ꯀꯔꯤ ꯀꯔꯤ ꯌꯦꯟꯁꯥꯡꯅ ꯍꯥꯎꯔꯤꯒꯦ
ꯑꯁ ꯍꯧꯖꯤꯛꯀꯥꯟꯒꯤꯅꯦ ꯆꯝꯐꯨꯠ ꯀꯨꯝꯕ ꯑꯆꯝꯕ ꯑꯗꯨꯝ ꯑꯗꯨꯝ ꯍꯥꯎꯋꯤꯗ
ꯑꯝ
ꯑꯗꯣ ꯅꯨꯡꯗꯥꯡꯗꯒꯨꯝꯕꯗꯅ ꯏꯔꯣꯟꯕꯒꯨꯝꯕ ꯑꯗꯨꯝꯕꯅ ꯃꯍꯥꯎꯔꯦ
ꯑꯗꯨꯅꯦ ꯇꯧꯔꯤꯁꯦ ꯑꯩꯁꯨ ꯁꯒ꯭ꯔꯤꯒꯨꯝꯕ ꯀꯥꯡꯁꯣꯏ ꯑꯗꯨꯝꯕ ꯑꯗꯨꯃꯥꯏꯅ ꯑꯗꯨꯅ ꯈꯔ ꯆꯥꯕ ꯍꯥꯏꯕ ꯌꯥꯏꯌꯦ ꯁꯥꯒꯠꯂꯛꯄꯅꯤꯅꯅꯦ ꯆꯥꯕ ꯊꯛꯄ ꯏꯌꯥ ꯌꯥꯗꯦ
ꯍꯪꯗꯦꯗ ꯆꯒ ꯂꯥꯛꯄꯅꯤꯅ ꯎꯝ
ꯃꯅꯥ ꯃꯁꯤꯡꯁꯤꯡꯁꯦ ꯍꯥꯔ ꯌꯥꯝꯅ ꯆꯥꯏꯕꯅꯤꯅ ꯑꯩꯈꯣꯏꯗꯤ ꯍꯤꯡꯈꯣꯜꯁꯨ ꯂꯩꯇꯕꯅꯤꯅꯅꯦ ꯆꯥꯕꯁꯤꯁꯨ ꯌꯥꯝꯅ ꯆꯥꯕꯁꯤꯁꯨ ꯀꯤꯖꯩꯌꯦ ꯃꯅꯥ ꯃꯁꯤꯡ ꯆꯥꯔꯒ ꯑꯩꯈꯣꯏꯅ ꯃꯅꯥ ꯃꯁꯤꯡꯁꯤꯗꯒꯤ ꯀꯥꯟꯅꯕ ꯐꯪꯒꯗꯕ ꯃꯌꯥꯝꯗꯣ ꯃꯣꯏꯅ ꯍꯥꯔꯗꯣ ꯆꯥꯏꯁꯤꯜꯂꯕꯅꯤꯅ ꯍꯛꯆꯥꯡꯗ ꯀꯥꯟꯅꯕꯗꯣ ꯐ ꯐꯪꯗ꯭ꯔꯦ ꯍꯛꯆꯥꯡ ꯍꯦꯟꯅ ꯁꯣꯛꯍꯜꯂꯦ꯫ ꯇꯧꯔꯤꯁꯦ ꯒ꯭ꯌꯥꯟ ꯇꯥꯗꯦ
ꯉꯁꯤ ꯀꯩꯊꯦꯜꯗꯩ ꯂꯩꯔꯨꯅꯤ ꯅꯣꯡꯉꯥꯜꯂꯛ ꯄꯗ ꯄꯠꯂ ꯂꯩꯔꯝꯅꯤ꯫
ꯑꯗꯨꯅꯦ ꯫ ꯇꯧꯔꯤꯁꯦ꯫
ꯕꯅꯤꯅ
ꯎꯝ ꯑꯗꯩ ꯏꯁꯥꯒꯤ ꯍꯤꯡꯈꯣꯜ ꯑꯃ ꯂꯩꯗꯅ ꯈꯔ ꯌꯥꯝꯅ ꯃꯅꯥ ꯃꯁꯤꯡꯁꯦ ꯊꯥꯔ ꯈꯣꯠꯂꯒ ꯆꯥꯗꯧꯕꯗꯣ ꯏꯪꯈꯣꯜꯁꯨ ꯂꯩꯇ꯭ꯔꯕꯅꯤꯅ ꯑꯗꯨ ꯐꯪꯗ꯭ꯔꯦ꯫
ꯃꯥꯅꯤꯅꯦ ꯏꯪꯈꯣꯜ ꯂꯩꯕ ꯃꯤꯅ ꯊꯥꯔ ꯌꯣꯜꯂꯛꯄꯅꯤꯅ ꯍꯥꯔ ꯃꯌꯥꯝ ꯍꯥꯞꯆꯤꯜꯂ ꯌꯣꯜꯂꯛꯑꯕꯅꯤꯅ ꯍꯥꯔ ꯍꯥꯞꯄꯕꯅꯤꯅ ꯏꯟꯖꯥꯡ ꯅꯥꯄꯤꯗꯨꯁꯨ ꯅꯣꯡ ꯅꯤꯅꯤ ꯍꯨꯝꯅꯤ ꯊꯝꯕ ꯌꯥꯗ꯭ꯔꯦꯕ꯫
ꯌꯥꯗ꯭ꯔꯦ ꯑꯗꯨꯕꯨ ꯑꯩꯈꯣꯏ ꯁꯨꯃꯥꯏꯅ ꯍꯥꯏꯅꯩꯅꯦ ꯑꯣ ꯌꯦꯟꯁꯥꯡꯁꯦ ꯆꯥꯗꯕ ꯊꯣꯡꯗꯨꯕ ꯅꯣꯡꯃ ꯋꯥꯠꯂꯤꯉꯩꯗ ꯇꯤꯡꯉꯒ ꯊꯝꯃꯣ ꯍꯥꯏꯔꯤꯅꯦ꯫ ꯑꯗꯨ ꯍꯥꯔ ꯃꯌꯥ ꯛ ꯈꯔ ꯆꯝꯅꯕ ꯊꯨꯝꯒꯨꯝꯕ ꯊꯥ ꯊꯥꯊꯔꯒ ꯈꯔ- ꯈꯔ ꯇꯤꯡꯉꯒ ꯊꯝꯃꯣꯅ ꯑꯗꯨꯃꯥꯏꯅ ꯍꯥꯏ꯫
ꯎꯝ꯫
ꯀꯔꯥꯏꯐꯥꯎ ꯆꯨꯝꯃꯤꯕꯅꯣ ꯍꯥꯏꯕꯗꯨꯗꯤ ꯈꯪꯗꯔꯦ꯫
ꯑꯗꯨ ꯃꯍꯥꯎ ꯂꯩꯒꯗ꯭ꯔꯥ ꯁꯤꯅꯦ ꯑꯩꯅ ꯈꯂꯤꯖꯤ꯫
ꯗꯤ ꯈꯪꯗꯦ ꯊꯥꯏꯅ ꯆꯥꯕꯒ ꯃꯅꯥ ꯃꯁꯤꯡꯁꯤꯡꯁꯦ ꯑꯃꯠꯇ ꯑꯣꯏꯗ꯭ꯔꯦ ꯊꯥꯏꯅꯒꯤꯗꯣ꯫
ꯑꯝꯇ ꯍꯥꯎꯇ꯭ꯔꯦꯗ ꯊꯥꯏꯅꯗꯤ ꯌꯦꯡꯉꯣꯅꯦ ꯑꯍꯥꯎꯅꯕ ꯀꯩꯝ ꯍꯥꯞꯄꯁꯨ ꯅꯠꯇꯦ ꯉꯥꯔꯤ ꯑꯃ ꯃꯣꯔꯣꯛ ꯑꯃ ꯇꯧꯔ ꯊꯣꯡꯉꯤꯕꯅꯤ꯫
ꯎꯝ ꯊꯣꯡꯉꯤꯅꯦ ꯀꯥꯡꯁꯣꯏ ꯊꯣꯡꯕꯁꯦ ꯉꯥ ꯍꯥꯞꯇ꯭ꯔꯁꯨ
ꯑꯗꯨ ꯄꯣꯍꯥꯎ ꯍꯥꯎꯋꯦꯕ꯫
ꯄꯥꯍꯥꯎ -ꯍꯥꯎꯣꯏ꯫ ꯇꯥꯡꯕꯅꯁꯨ ꯃꯅꯥ ꯃꯁꯤꯡꯁꯦ ꯍꯧꯖꯤꯛ ꯁꯦ ꯂꯦꯟ ꯇꯥꯔꯨꯕꯗꯣ ꯑꯗꯨꯅ ꯂꯣꯏ ꯊꯣꯝꯗꯠꯇꯅ ꯃꯅꯥ - ꯃꯁꯤꯡ ꯌꯥꯝ ꯇꯥꯡꯉꯤ ꯅꯣꯏꯔꯣꯝꯗꯗꯤ ꯇꯥꯡꯗꯕ꯭ꯔꯥ?
ꯑꯁ ꯇꯥꯡꯉꯦ - ꯇꯥꯡꯉꯦ - ꯇꯥꯡꯉꯦ ꯄꯣꯠꯀꯩꯁꯦ ꯂꯩꯔ ꯆꯥꯗꯧꯒ ꯇꯟꯕ ꯑꯃ ꯌꯥꯎꯔꯤꯕꯦꯝꯃ꯫
ꯑꯗꯨꯅꯤꯅꯦ꯫
ꯍꯤꯡꯒꯣꯜ ꯑꯆꯧꯕ ꯑꯃ ꯂꯩꯔꯒꯀꯣ ꯐꯖꯅ ꯏꯁꯥꯒꯤ ꯆꯥꯖꯅꯕ ꯊꯥꯔꯒ ꯇꯤꯜꯍꯧ ꯆꯅꯝꯁꯤꯅ ꯆꯍꯤꯒꯤ ꯂꯣꯛꯑꯒ ꯊꯝꯕ
ꯑꯝ
ꯑꯗꯨꯅ ꯐꯔꯕꯖꯥꯠꯅꯤ ꯑꯗꯣ ꯊꯥꯎꯗ ꯉꯥꯏꯔꯦꯀꯣ ꯑꯩꯈꯣꯏꯒꯤ ꯍꯪꯒꯥꯝ ꯊꯥꯎꯁꯦ ꯁꯤ ꯌꯥꯝ ꯐꯩ ꯍꯥꯏꯔꯤ ꯏꯁꯥꯅ ꯂꯣꯛꯆꯔꯒ ꯃꯔꯨꯗꯨꯣ ꯇꯧꯔꯒ ꯁꯦꯡꯅ ꯁꯨꯝꯖꯕ ꯑꯗꯨꯒ ꯆꯥꯕ
ꯑꯗ ꯍꯤꯡꯒꯣꯜ ꯂꯩꯇꯕꯅꯤꯅ ꯑꯩꯈꯣꯏꯗꯤ ꯑꯝꯇ ꯐꯪꯗ꯭ꯔꯦ
ꯑꯗꯣ ꯒ꯭ꯌꯥꯟ ꯇꯥꯗꯦ ꯐꯥꯝ ꯇꯧꯔꯤꯕ ꯃꯤꯈꯩꯁꯦ ꯈꯤꯇꯪ ꯈꯤꯇꯪꯗꯤ ꯋꯥꯈꯜꯁꯦ ꯇꯥꯕꯤꯔ ꯇꯧꯕꯤꯔꯗꯤ ꯐꯖꯦ
ꯑꯗꯨꯅꯦꯅꯦ ꯃꯣꯏꯗꯤ ꯆꯥꯔꯔꯣꯏꯗꯕꯅꯤ ꯁꯥꯗꯅ ꯌꯣꯟꯗꯣꯔꯤꯕꯅꯤꯅ ꯗꯅ ꯇꯥꯏ ꯍꯥꯞ ꯆꯨꯝꯅ
ꯅ ꯃꯇꯝ ꯅꯠꯇꯕꯤꯗ ꯄꯨꯊꯣꯛꯅꯤꯡꯕꯒꯤ ꯍꯤꯗꯥꯛ ꯀꯥꯞꯁꯤꯜꯂ ꯆꯥꯎꯍꯜꯂꯅꯤ
ꯆꯥꯎꯍꯜꯂꯅꯤ ꯑꯗꯨ ꯈꯪꯗꯕꯅꯤꯅ ꯆꯥꯔꯅꯤ ꯆꯥꯅꯤꯡꯉꯅꯤ ꯎꯝ
ꯍꯧꯖꯤꯛ ꯃꯇꯝꯗ ꯌꯦꯡꯉꯣ ꯍꯥꯔ ꯍꯥꯞꯄꯗ ꯃꯌꯥꯝ ꯆꯥꯕꯅꯤꯅ ꯊꯥꯏꯅ ꯂꯥꯟꯅꯗꯕ ꯂꯥꯏꯅꯥ ꯃꯌꯥꯝ ꯑꯃ ꯅꯥꯥꯗꯅ ꯇꯧꯅꯔꯤꯁꯦ
ꯑꯗꯨꯅꯤ ꯂꯥꯏꯅꯥ ꯇꯤꯟꯅꯥ ꯃꯌꯥꯝ ꯊꯣꯛꯑꯦ
ꯎꯝ ꯊꯥꯏꯅ ꯑꯍꯜꯂꯝꯃꯅꯤ ꯆꯍꯤ ꯀꯌꯥ ꯀꯌꯥꯔꯣꯝ ꯄꯨꯟꯁꯤꯔꯝꯃꯤꯗꯣ
ꯑꯗꯨꯅ ꯆꯍꯤ ꯆꯥꯝꯃ ꯆꯥꯝꯃ ꯍꯦꯟꯅ ꯄꯨꯟꯁꯤ ꯍꯧꯖꯤꯛꯇꯤ ꯃꯥ ꯀꯨꯟꯊ꯭ꯔꯥ ꯅꯤꯐꯨ ꯁꯨꯔꯛꯄꯗ ꯑꯗꯨꯝ
ꯂꯣꯏꯔꯦ ꯂꯣꯏꯔꯦ ꯀꯨꯟꯊ꯭ꯔꯥ ꯅꯤꯐꯨ ꯁꯔꯛꯄꯗ ꯕꯤꯄꯤ ꯑꯗꯨꯗꯩꯗꯤ ꯗꯥꯏꯕꯦꯇꯤꯁ ꯑꯗꯨ ꯑꯗꯥ ꯑꯗꯨ ꯂꯥꯏꯅꯥ ꯂꯣꯏ ꯁꯨꯔꯛꯑꯅꯤ
ꯇꯧꯔꯦ ꯑꯗꯨ ꯑꯁ ꯈꯪꯗꯦꯕꯣ ꯇꯧꯔꯤꯁꯦ ꯑꯩꯈꯣꯏ ꯀꯤꯕ ꯑꯃ ꯌꯥꯎꯔꯦ ꯍꯧꯖꯤꯛ
ꯑꯗꯨꯅꯦ ꯍꯧꯖꯤꯛꯀꯤ ꯅꯍꯥꯈꯩꯁꯦ ꯀꯨꯏꯅ ꯁꯥꯥꯡ ꯉꯇ ꯄꯨꯟꯁꯤꯗ꯭ꯔꯤꯗꯣ
ꯄꯨꯟꯁꯤꯗ꯭ꯔꯦ ꯑꯗꯣ ꯍꯟꯗꯛ ꯀꯤ ꯆꯍꯤꯒꯤ ꯆꯥꯅꯕ ꯆꯤꯟꯖꯥꯛ ꯍꯩ ꯃꯔꯣꯡ ꯀꯩꯀꯥꯗꯤ ꯂꯤꯔꯒꯗꯤ ꯊꯝꯍꯧꯔꯕ
ꯊꯝꯃꯦ ꯌꯣꯡꯆꯥꯛ ꯈꯔꯥ ꯑꯗꯩ ꯇꯤꯜꯍꯧ ꯆꯅꯝ ꯌꯨꯝꯗ ꯊꯥꯕꯗꯣ
ꯑꯥ
ꯑꯗꯨꯒ ꯊꯝꯍꯧꯔꯦ ꯑꯗꯨꯝ ꯑꯇꯩꯗꯤ ꯑꯗꯨꯝ ꯊꯝꯍꯧꯗ꯭ꯔꯦꯗ ꯍꯤꯡꯒꯣꯟꯜꯗ ꯄꯤꯛꯄꯅꯤꯅ
ꯐꯩꯌꯦ ꯅꯣꯏꯒꯤꯗꯤ ꯑꯗꯨ ꯑꯗꯨ ꯑꯣꯏꯔꯁꯨ ꯊꯝꯍꯧꯔꯤꯗꯣ ꯍꯥꯏꯗꯤ ꯈꯤꯇꯪꯗꯪ ꯑꯣꯏꯔꯁꯨ ꯂꯩꯔꯛꯇꯕ ꯀꯥꯟꯗ ꯨ ꯄꯟꯊꯥꯗ ꯑꯗꯨ ꯂꯤꯔ ꯊꯝꯍꯧꯕꯗꯨꯅ ꯆꯥꯕ ꯈꯣꯠꯄꯗ ꯌꯥꯏꯗꯅ ꯑꯩꯈꯣꯏꯒꯤꯗꯤ ꯑꯔꯩ ꯉꯥꯛꯇꯅꯤꯅ ꯑꯩꯁꯨ ꯌꯣꯡꯆꯥꯛꯄꯨꯗꯤ ꯈꯔꯥꯗꯤ ꯂꯩꯍꯧꯋꯦ ꯎꯆꯤ ꯅꯥꯒ
ꯑꯁ ꯎ ꯅꯥꯒꯗ ꯎꯗꯕ ꯀꯨꯏꯔꯦ
ꯎꯝ ꯀꯩꯊꯦꯜꯗꯒ ꯌꯣꯜꯂꯤꯗꯨꯣ ꯌꯥꯝ ꯇꯥꯡꯉꯦ ꯑꯩꯈꯣꯏꯒꯤ ꯆꯤꯡꯗꯣ ꯑꯗꯨꯗꯩꯗꯨꯗ ꯆꯠꯄꯗ ꯊꯦꯡꯅꯔꯦ ꯑꯦ ꯃꯅꯥ ꯃꯁꯤꯡ ꯊꯤꯕ ꯆꯠꯄꯗ ꯑꯗꯨꯗꯨꯗ ꯑꯩꯅ ꯈꯔ ꯃꯁꯤꯗꯤ ꯂꯤꯔꯒ ꯊꯝꯍꯧꯕ ꯀꯥꯟꯅꯅꯦꯅꯅꯅꯤ ꯍꯦꯛ ꯆꯜꯂꯛ
ꯏꯁ ꯊꯥꯏꯅꯗꯤ ꯎꯆꯤꯟꯅꯥꯁꯦ ꯃꯐꯝ ꯈꯨꯗꯤꯡꯒꯤ ꯁꯧꯔꯝꯃꯤꯅꯤꯀꯣ
ꯁꯥꯎꯔꯝꯃꯤꯅꯤ ꯍꯧꯖꯤꯛꯇꯤ ꯎꯗ꯭ꯔꯦ
ꯎꯈꯤꯗ꯭ꯔꯦ ꯑꯗꯨꯅꯦ ꯍꯧꯖꯤꯛꯇꯤ ꯍꯥꯏꯖꯕꯅꯦ ꯍꯧꯖꯤꯛꯇꯤ ꯍꯤꯡꯒꯣꯜ ꯐꯪꯉꯦ ꯂꯧ ꯍꯤꯗꯥꯛ ꯅꯥꯄꯤ ꯍꯤꯗꯥꯛ ꯅꯥꯄꯤ ꯁꯤꯅꯕꯅꯦ ꯄꯨꯣꯛꯀꯥꯇ ꯀꯥꯞꯄꯦ
ꯀꯥꯄꯦ
ꯑꯗꯨꯅ ꯀꯔꯤꯝ ꯅꯤꯉꯣꯊꯥꯏꯅꯗꯤ ꯎ ꯑꯀꯪꯕ ꯑꯃ ꯎ ꯑꯆꯣꯠꯄ ꯑꯃ ꯇꯨꯍꯜꯂ ꯊꯝꯕꯗ ꯀꯪꯂꯥ ꯌꯦꯡꯒꯗꯕ ꯃꯌꯥꯝ ꯌꯥꯝ ꯁꯧꯔꯤꯅꯤ ꯎꯆ ꯎꯆꯆꯤ ꯅꯥꯒꯗꯣ ꯍꯧꯖꯤꯛꯇꯤ ꯎꯔꯕ ꯀꯔꯤ ꯎꯔ ꯑꯉꯥꯡ ꯑꯝꯇ ꯎꯆꯤꯟꯅꯥ ꯀꯩꯅꯣ ꯀꯪꯂꯥ ꯌꯦꯟ ꯀꯩꯅꯣ ꯈꯪꯉꯝꯃꯔꯣꯏ ꯍꯥꯏꯕ ꯍꯧꯖꯤꯛ ꯍꯪꯉꯕ ꯑꯦ ꯁꯤꯅ ꯁꯤꯅꯤ ꯇꯥꯛꯄ ꯅꯠꯇꯅ ꯑꯦ ꯊꯧꯔꯝꯕꯒꯤ ꯃꯑꯣꯡ ꯂꯩꯔ ꯃꯧꯣꯏ ꯎ ꯃꯔ ꯑꯣꯏꯕ ꯎ ꯃꯨꯠꯁꯤꯜꯂꯛꯑꯦ ꯊꯥꯏꯅ ꯊꯥꯏꯅꯒꯤ ꯆꯤꯟꯖꯥꯛ ꯃꯌꯥꯝꯁꯦ ꯃꯨꯠꯄ ꯍꯧꯖꯤꯜꯂꯛꯑꯒ
ꯎ ꯇ ꯍꯁ ꯃꯄꯥꯟꯂꯣꯝꯒꯤ ꯍꯥꯏꯕ꯭ꯔꯤꯠ ꯍꯥꯏꯕ꯭ꯔꯤꯠ ꯑꯅ
ꯍꯝ ꯑꯗ ꯏꯗꯤ ꯍꯧꯖꯤꯛ ꯆꯤꯟꯖꯁꯦ ꯃ ꯃꯈꯜ ꯃꯈꯜꯁꯨ ꯄꯨꯊꯣꯛꯏꯅꯦ ꯑꯃ ꯃꯥꯏꯔꯦꯟꯗꯀꯣ ꯃꯀꯨ ꯑꯉꯥꯡꯕꯤ ꯑꯗꯨꯒ ꯊꯣꯡꯉꯒ ꯆꯥꯒꯗꯕ ꯅꯠꯇꯕ ꯁꯂꯥꯠ ꯆꯥꯒꯗꯕ ꯀꯩꯅꯣꯗ ꯅ ꯕꯤꯁꯅꯨꯄꯨꯔ ꯗꯤꯁꯇ꯭ꯔꯤꯛꯀꯤ ꯑꯃ ꯅꯔꯥꯟ ꯁꯦꯅꯥ ꯍꯥꯏꯕ꯭ꯔꯥ ꯀꯔꯤ ꯑꯗꯨ ꯂꯝꯗ ꯊꯥꯏ ꯍꯥꯏꯌꯦ
ꯎꯝ ꯑꯗꯨꯅꯦ ꯇꯥꯕꯨꯁꯨ ꯀꯥꯠꯇꯣ ꯎꯝ ꯍꯪꯒꯄꯥꯟꯕꯨ ꯊꯣꯛꯄꯣ ꯑꯗꯒꯤꯗꯤ ꯀꯩ ꯀꯩꯅꯣ ꯃꯅꯨꯡꯗ ꯍꯪꯒꯄꯥꯟ ꯑꯣꯏꯕ ꯑꯗꯩ ꯍꯪꯒ ꯄꯥꯟ ꯑꯣꯏꯔ ꯃꯅꯨꯡꯗ ꯈꯔ ꯀꯩꯅꯣ ꯑꯣꯏꯕ ꯍꯪꯒꯤꯦꯗꯖꯥꯖꯥꯠ ꯌꯥꯝ ꯇꯧꯔꯦꯗ
ꯖꯥꯠ ꯖꯠ ꯆꯤꯟꯖꯥꯠ ꯖꯥꯠꯖꯠ ꯌꯥꯝ ꯄꯨꯊꯣꯔꯛꯏꯦ ꯍꯥꯏꯕ
ꯆꯥꯕ ꯕꯨꯀꯤꯕꯨꯀꯤꯖꯦ
ꯑꯅꯦ ꯌꯥ ꯑꯃꯨꯕ ꯑꯃ ꯊꯥꯏꯅꯗꯤ ꯆꯔꯨ ꯃꯔꯛꯇ ꯁꯧꯕ ꯆꯔꯨ ꯌꯦꯟꯗꯣ
ꯑꯥ
ꯍꯥꯎꯕꯅꯤꯍꯦ
ꯑ
ꯑꯗꯨꯗꯣ ꯆꯥ ꯐꯪꯅꯕ ꯀꯨꯏꯔꯦ ꯆꯥꯈꯤꯗꯅꯁꯨ ꯀꯨꯏꯔꯦꯕ
ꯎꯝ
ꯆꯔꯨꯌꯦꯟꯒ ꯌꯦꯟꯊꯦꯝꯒ ꯊꯣꯡꯕ ꯍꯥꯏꯅꯔꯤꯅꯤ ꯀꯩꯅꯣ
ꯎꯝ ꯄꯥꯡꯊꯣꯛ ꯆꯥꯗ꯭ꯔꯤ
ꯀꯨꯏꯔꯦ ꯎꯦ ꯑꯗꯨ ꯎꯈꯤꯗꯕ ꯊꯥꯏꯅ ꯌꯥꯍꯧꯔꯛꯄꯗ ꯆꯔꯨ ꯃꯅꯥꯗ ꯆꯪꯕꯗ ꯆꯔꯨ ꯌꯦꯟꯁꯦ ꯁꯧꯔ ꯁꯧꯔ ꯂꯩꯔꯝꯗꯣꯏꯅꯦꯕ ꯃꯌꯥꯝ ꯑꯃ ꯍꯦꯛꯅꯔꯤꯕꯅꯦ ꯑꯗꯨꯗ ꯑꯗ ꯈꯔ ꯄꯣꯝꯝꯕꯗꯨꯅ ꯑꯃꯨꯛ ꯆꯔꯨꯅ ꯈꯨꯝꯖꯟꯅ ꯊꯝꯃꯝꯗꯣꯏꯅꯦ ꯍ ꯍꯧꯖꯤꯛꯇꯤ ꯑ ꯑꯗꯨꯒ ꯑꯃꯨꯛ ꯁꯧ ꯇꯩꯅꯦꯕ ꯍꯧꯖꯤꯛꯇꯤ ꯑꯃꯨꯛ ꯆꯔꯨ ꯐꯪꯉꯦ ꯂꯩꯇ꯭ꯔꯦ ꯃꯦꯆꯤꯟꯅ ꯂꯧ ꯌꯩꯗꯅ ꯈꯣꯠꯇꯅ ꯇꯧꯔꯦ ꯆꯔꯨꯗꯣ ꯂꯣꯏ ꯃꯐꯣꯟ ꯇꯥꯔꯦ ꯃꯗꯨꯅ ꯆꯔꯨꯁꯨ ꯃꯥꯡꯉꯦ ꯀꯩꯝ ꯀꯩꯅꯣꯝ ꯇꯧꯔꯦꯗ ꯍꯧꯖꯤꯛꯁꯦ
ꯆꯥꯎꯈꯠꯂꯕꯅꯤ ꯆꯥꯎ ꯈꯠꯂꯕꯅꯦꯗꯅ
ꯊꯥꯏꯅꯗꯤ ꯌꯨꯝ ꯑꯃ ꯁꯥꯕꯗ ꯆꯔꯨꯗꯨꯒ ꯂꯩꯕꯥꯛꯇꯨꯒ ꯊꯤꯠꯂꯒ ꯅꯠꯇ꯭ꯔ
ꯁꯤꯠꯂꯒ ꯋꯥꯏ ꯇꯩꯅꯔꯤꯃꯤ
ꯎꯝ ꯍꯧꯖꯤꯛꯇꯤ ꯌꯨꯝ ꯑꯃ ꯁꯥꯗ ꯂꯩꯕꯥꯛꯀꯤ ꯌꯨꯝꯁꯤꯗꯤ ꯄꯥꯛ ꯁꯥꯟꯅꯗꯔꯦꯗꯣ
ꯁꯥꯅꯗꯔꯦ ꯖꯣꯠ ꯀ ꯆꯦꯛ ꯀ
ꯑꯥ ꯆꯔꯨꯒꯤ ꯀꯥꯟꯅꯕꯁꯦ ꯀꯩꯁꯨ ꯈꯪꯉꯛꯇ꯭ꯔꯦ
ꯈꯪꯉꯛꯇꯔꯦ
ꯌꯨꯝꯊꯣꯡ ꯈꯨꯗꯤꯡꯒꯤ ꯁꯟ ꯂꯣꯏꯔꯥ ꯊꯝꯃꯝꯃꯤꯅꯤ ꯊꯥꯏꯅꯗꯤ
ꯎꯝ ꯆꯔꯨꯗꯨ ꯀꯛꯑ ꯄꯤꯖꯅꯔꯝꯃꯤꯅꯤ
ꯑꯩ ꯆꯔꯨ ꯀꯛꯄꯗꯨ ꯄꯤꯖꯅꯗꯅ
ꯑꯗꯣ ꯍꯧꯖꯤꯛꯇꯤ ꯇꯧꯗꯔꯦ ꯗꯔꯦ ꯑꯗꯨꯒ ꯁꯟꯒꯁꯨ ꯎꯈꯤꯗꯔꯦꯅꯦ ꯑꯃꯠꯇ
ꯎꯈꯤꯗꯔꯦ ꯎꯈꯤꯗꯔꯦ ꯊꯥꯏꯅꯒꯤ ꯁꯪꯒꯣꯝ ꯑꯁꯦꯡꯕꯒꯗ ꯊꯛꯄ ꯐꯪꯒꯤꯗꯔꯦ ꯍꯧꯖꯤꯛ ꯍꯧꯖꯤꯛ ꯌꯣꯜꯂꯤꯕ ꯁꯪꯒꯣꯝꯁꯤꯗꯤ ꯀꯥꯏꯗꯩꯅꯣ ꯃꯃꯤꯡꯇꯒꯤ ꯁꯪꯒꯣꯝꯅꯤ
ꯃꯃꯤꯡꯇꯒꯤ ꯁꯪꯒꯣꯝ ꯏꯁꯤꯡ ꯇꯞ ꯇꯥꯏꯅ ꯌꯥꯟꯁꯤꯜꯂꯅꯤ ꯑꯗꯨꯒ ꯑ ꯒꯌꯥꯟ ꯃꯦꯟ ꯇꯥꯗꯔꯦ
ꯊꯥꯏꯅꯗꯤ ꯄꯋꯥꯗꯒ ꯑꯩꯈꯣꯏꯅ ꯑꯉꯥꯡ ꯑꯣꯏꯔꯤꯉꯩꯗ ꯄꯋꯥꯗꯒꯁꯦ ꯂꯨꯄꯥ ꯑꯍꯨꯝ ꯄꯤꯔꯝꯃꯤꯅꯤꯗꯣ
ꯑꯁ ꯍꯧꯖꯤꯛꯇꯤ ꯀꯨꯟꯊ꯭ꯔꯥ
ꯑꯗꯨꯅꯦ꯫ ꯑꯗꯨꯁꯨ ꯅꯪ - ꯅꯪ ꯂꯥꯎ ꯁꯪꯒꯣꯝꯅꯤ꯫ ꯊꯥꯏꯅꯒꯤꯗꯤ
ꯈꯦꯟꯅꯔꯦ
ꯄꯥꯝꯃꯨꯔꯦꯗ ꯊꯥꯏꯅꯒꯤ ꯄꯨꯟꯁꯤꯅ ꯌꯥꯝ ꯍ°ꯜꯂꯦꯗ ꯅꯨꯡꯉꯥꯏꯕꯁꯤ ꯍꯧꯖꯤꯛ ꯆꯥꯎꯈꯠꯂꯦ ꯎꯝ ꯆꯥꯎꯈꯠꯂꯦ ꯑꯗꯨ ꯇꯧꯔꯦ ꯍꯥꯏꯕꯁꯨ ꯊꯥꯏꯅꯒꯤ ꯅꯨꯡꯉꯥꯏꯕꯗꯨꯗꯤ ꯌꯧꯗꯦ ꯍꯥꯏꯕ
ꯌꯧꯗꯦ ꯌꯧꯗꯦ
ꯊꯥꯏ ꯅꯗ ꯌꯦꯡꯉꯣ ꯊꯥꯎ ꯖꯣꯔ ꯍꯩꯔꯅꯤ ꯀꯣꯕꯤ ꯃꯅꯥꯗꯣ ꯈꯔ ꯁꯣꯏꯔꯅꯤ ꯑꯗꯩꯗꯤ ꯕꯣꯔꯤ ꯈꯔ ꯍꯥꯞꯆꯤꯜꯂꯅꯤ ꯑꯗꯨꯒ ꯉꯧꯕꯗꯗ ꯍꯥꯎꯔꯅꯤ ꯀꯩꯑꯝ
ꯍꯥꯎꯏ ꯎꯝ ꯈꯪꯗꯦ ꯍꯧꯖꯤꯛꯇꯤ ꯆꯥ ꯌꯥꯔꯔꯣꯏ ꯍꯤꯗꯥꯛ ꯆꯥꯏꯕꯅ ꯀꯔꯤꯅꯣ ꯈꯪꯗꯦ ꯊꯥꯏꯅꯒꯤ ꯃꯍꯥꯎꯗꯣ ꯑꯃꯠꯇ
ꯑꯝꯇ ꯂꯥꯏꯇꯦ ꯎꯝ ꯍꯅꯅ ꯌꯥꯝ ꯍꯦꯂꯦ
ꯑꯗꯨꯅ ꯀꯔꯝ ꯇꯧꯗꯣꯏꯅꯣ ꯈꯪꯗꯦ ꯂꯥꯏꯅꯥ ꯇꯤꯟꯅꯥ ꯃꯌꯥꯝꯁꯤꯅ ꯑꯗꯒꯤꯩ ꯁꯒ ꯒꯜꯂꯛꯄꯁꯤꯒ ꯍꯋꯥꯏꯖꯥꯔ ꯆꯥꯕꯗ ꯃꯤ ꯁꯤ ꯀꯥꯁꯨ ꯍꯥꯏꯅꯔꯤꯅꯦ ꯇꯧꯔꯤꯁꯦ ꯍꯋꯥꯏꯖꯥꯔꯗꯨꯗꯅ ꯑꯃꯨꯛ ꯀꯔꯤ ꯍꯥꯞꯆꯤꯜꯂꯤꯕꯅꯣ
ꯏꯕꯦꯝꯃ ꯊꯥꯏꯅꯗꯤ ꯌꯦꯡꯉꯣ ꯍꯋꯥꯏꯖꯥꯒꯁꯤ ꯍꯥꯎꯇ꯭ꯔꯣ
ꯎꯝ
ꯆꯥꯛꯀ ꯍꯋꯥꯏꯖꯥꯔꯥ ꯑꯣꯠꯇꯣꯠꯇꯅ ꯑꯉꯥꯡꯋꯥꯏꯔ ꯆꯥꯔꯛꯏꯅꯦ ꯍꯨꯔꯥ ꯍꯨꯔꯥ ꯍꯩꯅꯗꯤ ꯀꯩꯅꯣꯝ ꯇꯧꯔꯦ ꯃꯍꯥꯎꯁꯨ ꯌꯥꯎꯗ꯭ꯔꯦ ꯊꯥꯏꯅꯒꯤꯗꯣ
ꯑꯗꯨꯅꯦ ꯑꯩ ꯑꯩꯁꯨ ꯆꯥꯗ꯭ꯔꯦ ꯍꯋꯥꯏꯖꯥꯔꯁꯦ ꯆꯗ꯭ꯔꯦ ꯑꯩ
ꯑꯩꯁꯨ ꯍꯋꯥꯏꯖꯥ ꯆꯥꯗ꯭ꯔꯦ ꯊꯥꯏꯅꯄꯥꯃꯛꯄ ꯍꯋꯥꯏꯖꯥꯠꯅꯦ ꯍꯋꯥꯏꯏ ꯍꯧꯖꯤꯛ ꯁꯨꯡꯁꯥ ꯆꯗꯦ
ꯏꯁꯥꯅ ꯈꯪꯅ ꯌꯨꯝꯗ ꯇꯧ ꯁꯦꯝꯖꯔꯗꯤ ꯑꯃꯨꯛ ꯐꯩꯀꯣ ꯑꯗꯨ ꯅꯠꯇ꯭ꯔꯗꯤꯅꯦ ꯀꯩꯊꯦꯜꯗ ꯂꯩꯕꯁ ꯁꯦ ꯑꯁ ꯀꯩ ꯀꯩꯅꯣ ꯄꯥꯞꯍꯥꯞꯇ ꯍꯥꯞꯆꯤꯜꯂꯦ ꯌꯨꯔꯤꯌꯥ ꯍꯥꯞꯆꯤꯜꯂꯦꯕꯨ ꯍꯥꯏꯕꯣ ꯒ꯭ꯌꯥꯟ ꯇꯥꯗꯗ
ꯊꯥꯏꯅꯗꯤ ꯀꯩꯅꯣ ꯇꯧꯔꯦꯗꯣ ꯍꯋꯥꯏꯗꯖꯤꯁꯨ ꯁꯦꯡꯅ ꯃꯔꯨ ꯅꯨꯡ ꯍꯋꯥꯏꯒꯗꯣ ꯁꯦꯡꯅ ꯀꯔꯤꯝ ꯆꯥꯏꯗꯕꯤꯗ ꯂꯣꯛꯆꯕ ꯅꯨꯡꯗꯨꯅꯤꯗꯣ ꯃꯔꯨꯗꯨꯅꯤꯗꯣ ꯑ ꯐꯨꯠꯂꯅꯤ ꯅꯨꯃꯤꯠ ꯑꯗꯨꯗꯨꯅ ꯊꯝꯈ꯭ꯔꯅꯤ ꯑꯗꯨꯒ ꯀꯥꯏꯕꯅ ꯅꯤꯌꯣꯝ ꯆꯨꯝꯅ ꯇꯧꯔꯝꯃꯦ ꯍꯧꯖꯤꯛꯁꯤꯅ ꯄꯠꯊꯕ ꯊꯨꯅꯕ ꯊꯨꯅ ꯃꯨꯟꯅꯔ ꯄꯣꯥꯞꯇ ꯍꯥꯞꯆꯟꯕꯅꯦ ꯃꯣꯏꯗꯣꯏꯗꯣ ꯍꯪꯉꯕ
ꯎꯝ ꯎꯝ
ꯑꯗꯨꯗ ꯁꯣꯏꯔꯛꯄꯅꯦꯕ
ꯑꯗꯨꯗꯨꯗ ꯑꯩꯈꯣꯏꯁꯤꯡꯁꯦ ꯑꯝꯇ ꯒ꯭ꯌꯥꯟ ꯇꯥꯅꯗꯦ ꯑꯗꯩ ꯉꯥꯔꯤꯒꯁꯤꯁꯨ ꯍꯧꯖꯤꯛꯇꯤ ꯑꯗꯨꯅꯦ ꯌꯨꯔꯤꯌꯥꯒ ꯌꯥꯝ ꯍꯥꯞꯄꯤꯦ ꯍꯥꯏꯌꯦꯕ ꯊꯨꯅ ꯄꯠꯊꯅꯕ
ꯑꯁ ꯑꯗꯣ ꯃꯣꯏ ꯃꯣꯏꯗꯤ ꯆꯥꯗꯕ꯭ꯔꯥ ꯍꯥꯏꯕꯅꯤꯗ ꯃꯈꯣꯏꯁꯦ ꯄꯨꯜꯂꯞ ꯁꯤꯃꯤꯟꯅꯁꯦ ꯍꯥꯏꯕ꯭ꯔꯥ ꯃꯣꯏ ꯉꯥꯏꯉꯝ ꯉꯝꯗꯨꯗꯣ
ꯑꯗꯨꯅꯦ ꯃꯣꯏꯒꯤ ꯆꯥꯅꯕꯅ ꯐꯖꯅ ꯇꯣꯉꯥꯟꯅ ꯇꯧꯕ ꯌꯣꯟꯅꯕꯅ ꯌꯣꯟꯅꯕꯅꯦ ꯊꯥꯗꯅ ꯍꯦꯛ ꯇ ꯄꯍꯥ ꯍꯥꯞꯆꯤꯜꯂꯒ ꯑꯥ ꯑꯗꯨꯅꯤ ꯇꯧꯔꯤꯕꯁꯦ